ꯀꯔꯤꯒꯤ ꯀꯛꯊꯠꯄꯅꯣꯕ
ꯏꯁ ꯀꯛꯊꯠꯄ ꯅꯠꯇꯦ ꯃꯊꯟꯇꯅꯦ ꯅꯪꯁꯨ
ꯏꯀꯥꯏꯒꯦ ꯇꯧ
ꯊꯃꯣꯏ ꯀꯥꯏꯒꯦ ꯇꯧꯕ꯭ꯔꯣꯅꯦ
ꯆꯥꯔꯦ ꯅꯍꯥꯟꯇꯥꯡ ꯑꯩꯒꯤ ꯅꯦꯠꯋꯥꯛ ꯃꯉꯥꯏ ꯍꯦꯀꯣꯅꯨꯀꯨꯟ
ꯎꯝ ꯑꯩꯁꯨ ꯇꯧꯋꯤꯗ ꯅꯪꯒꯨꯝꯅ ꯑꯁ ꯇꯧꯋꯦ ꯅꯪꯒꯨꯝꯅ ꯃꯣꯏꯗꯨ ꯀꯩꯅꯣ ꯇꯧꯋꯦ ꯗꯛ ꯗꯛ ꯊꯛ ꯇꯧꯋꯦ
ꯅꯣꯛꯔꯛꯄꯗ
ꯏꯅ
ꯅꯪꯒꯤ ꯅꯨꯋꯥꯔꯦꯕ ꯑꯃꯨꯛꯀ ꯀꯔꯤꯅꯣ ꯅꯈꯣꯟ ꯑꯁꯨꯛ ꯅꯨꯡ ꯏꯁꯤꯒꯤꯁꯦ
ꯈꯪꯗ꯭ꯔꯦꯅꯦ
ꯈꯪꯗꯕ꯭ꯔꯣ ꯈꯪꯕꯝ ꯊꯣꯛꯂꯦꯅ ꯗ꯭ꯔꯀꯥꯠ ꯁꯥ
ꯑꯇꯣꯞꯄꯗꯁꯨ ꯅꯪ ꯑꯗꯨꯃꯥꯏꯅ ꯀꯣꯜ ꯇꯧꯕ꯭ꯔꯥ ꯃꯤ ꯀꯌꯥ ꯀꯣꯜ ꯇꯧꯈ꯭ꯔꯦ ꯉꯁꯤ ꯅꯪ ꯍꯥ
ꯏꯅꯥꯠꯇꯦ
ꯇꯤꯅ ꯑꯁꯦꯡꯕꯅꯦ ꯑꯩ ꯇꯧꯏ
ꯁꯨꯒ꯭ꯔꯒꯦ
ꯗꯦ ꯑꯍꯣ ꯑꯍꯨꯝ
ꯑꯗꯨꯝꯃꯥꯏ ꯍꯥꯏꯕ ꯀꯩꯗꯧꯒꯦꯕ
ꯇꯥꯕ꯭ꯔꯣ ꯑꯩꯌꯥ ꯑꯩ ꯑꯇꯣꯞꯄꯒ ꯇꯧꯗ꯭ꯔꯦ ꯃꯇꯝ ꯂꯩꯇꯦ
ꯃꯤ ꯑꯍꯨꯝ ꯁꯨꯈ꯭ꯔꯦ ꯍꯥꯏꯗꯨꯗꯤ ꯍꯧꯖꯤꯛꯇ ꯅꯪ
ꯎꯝ ꯑꯂ
ꯑꯇꯣꯞꯄꯗꯁꯨ ꯀꯣꯜ ꯇꯧꯋꯣ ꯅꯪꯅ
ꯂꯥꯛꯍꯠ
ꯀꯔ꯭ꯥꯏꯌꯤꯡ
ꯏ ꯑꯩꯁꯨ ꯇꯧꯔꯦ ꯀꯣꯜ ꯇꯧꯑꯣ ꯅꯪꯒꯤ ꯇꯥꯛꯁꯇꯣ ꯂꯣꯏꯁꯤꯟꯅꯤꯡꯉꯥꯏ ꯇꯥꯕ꯭ꯔꯥ ꯇꯥꯕ꯭ꯔꯣ
ꯑ ꯑꯩꯒ ꯄꯩꯁꯥ ꯐꯪꯒꯅꯁꯨꯦ
ꯅꯣꯏ ꯁꯤꯅꯤꯉꯥꯏꯀꯣ ꯇꯧꯕ
ꯍꯥꯥ
ꯏ ꯒ꯭ꯔꯨꯞꯇ ꯅꯪꯅ ꯊꯥ ꯒ꯭ꯔꯨꯞꯇ ꯃꯦꯁꯦꯖ ꯇꯧꯑꯣ ꯀꯅꯥ ꯀꯅꯥ ꯐ꯭ꯔꯤ ꯂꯩꯕ꯭ꯔ ꯑꯩ ꯀꯣꯜ ꯇꯧꯔꯛ ꯀꯦ ꯍꯥꯏꯅ ꯒ꯭ꯔꯨꯞꯇ ꯇꯧꯔꯗꯤ ꯑꯩ ꯐ꯭ꯔꯤ ꯂꯩꯌꯦꯦ ꯑꯁꯤꯗ ꯂꯩꯌꯦ ꯁꯤꯗ ꯑꯅꯣꯟ ꯌꯥꯝ ꯂꯥꯛꯀꯅꯤ ꯑꯗꯨꯗ ꯅꯪ ꯀꯣꯜ ꯇꯧꯋꯣ ꯀꯣ
ꯍ ꯍ ꯍ
ꯀꯣꯜ ꯇꯧꯑꯣ ꯀꯩꯅꯣ
ꯇꯧꯅꯤꯗ
ꯅꯊꯟꯇ ꯑ ꯇꯥꯛꯁ ꯂꯣꯏꯗꯅ ꯂꯩ ꯍꯥꯏꯕꯗ ꯅꯨꯡꯉꯥꯏꯇꯦꯕ ꯑꯗꯨꯒꯤꯅꯤꯗ ꯅꯨꯡꯁꯤꯕꯒꯤ ꯍꯥꯏꯕꯅꯦ
ꯇꯗꯏ ꯏ ꯊꯟ ꯍꯣꯏ ꯍꯣꯏ ꯍꯣꯏ ꯌꯥ
ꯁꯤ ꯂꯣꯏꯗꯧꯔꯦ
ꯊꯣꯡꯒꯦ ꯂꯥꯛꯁꯤ ꯑ ꯁꯤꯗꯩꯗꯤ ꯐꯥꯎꯅꯔꯔꯣꯏꯗ꯭ꯔꯕ ꯍꯥ
ꯐꯥꯎꯅꯥꯒꯅꯤꯗ ꯑꯗꯣ ꯅꯪꯁꯨ ꯅꯪꯒꯤ ꯇꯥꯛꯁꯨ ꯂꯣꯏꯁꯤꯟ ꯑ ꯂꯣꯏꯁꯤꯟꯍꯧꯔꯗꯤ ꯐꯥꯏꯗꯅ ꯍꯥꯏꯕꯅꯦ
ꯂꯣꯏꯁꯤꯜꯂꯗꯤ ꯈꯔꯁꯨ ꯐꯪꯒꯅꯤꯗ ꯀꯅꯣꯀꯣ
ꯑꯣ
ꯈꯔ ꯐꯪꯕ
ꯆꯞ ꯃꯥꯟꯅꯅ ꯆꯞ ꯃꯥꯟꯅ ꯑꯗꯨ ꯂꯣꯏꯁꯤꯜꯂꯗꯤ ꯅꯨꯡꯉꯥꯏꯔꯦꯗꯅ ꯑꯗꯨꯒꯤꯅꯤꯗ ꯇꯥꯕ꯭ꯔꯣ
ꯐꯪꯕ ꯅꯨꯃꯤꯠꯇ ꯅꯨꯃꯤꯠꯇ ꯊ꯭ꯔꯤꯠ ꯇꯧꯈꯤꯔꯕ
ꯑꯥ ꯇꯧꯕꯤꯒꯦ
ꯇꯥꯕ꯭ꯔꯣ
ꯇꯧꯕꯤꯒꯦꯀꯣ
ꯇꯗ ꯀꯣꯐꯤ ꯅꯨꯄꯤ ꯑꯃꯗꯤ ꯔꯨꯠ ꯔꯨꯇꯦ ꯀꯠꯇꯨꯗ
ꯍꯣꯏ ꯑꯩꯈꯣꯏ ꯄꯨꯟꯅ ꯆꯠꯁꯤ ꯑꯩꯈꯣꯏ ꯄꯨꯟꯅ ꯆꯠꯁꯦꯕ ꯑꯗꯨꯗꯀꯣ ꯑꯁꯦꯡꯕꯩꯅꯦ ꯊꯥꯖꯠꯇꯕ꯭ꯔꯣ ꯍꯥꯏꯁꯦ ꯈꯪꯗꯦ ꯈꯪꯗꯦ
ꯑ ꯊꯥꯖꯗꯦꯗꯥ
ꯊꯥꯖꯗꯦ ꯊꯥꯖꯕꯤꯌꯨꯅ ꯊꯥꯖꯕꯤꯌꯣ ꯀꯔꯤꯅꯣ
ꯒꯤꯗꯃꯛꯇꯤꯅꯤꯅꯦ ꯑꯩꯅ ꯍꯤꯡꯂꯤꯖꯦ
ꯑꯩꯖ ꯑꯗꯨꯅꯤ
ꯁꯨ ꯁꯣꯔ ꯍꯣꯜꯂꯤ
ꯑꯩ ꯁꯣꯏꯔꯦ ꯅꯪꯒꯤꯗꯃꯛꯇꯅꯦꯕ ꯄꯤ ꯂꯥꯎꯕ ꯌꯥꯗꯕꯅꯤꯅꯦꯀꯣ
ꯅꯨꯄꯤ ꯑꯇꯣꯞꯄꯗꯤ ꯀꯣꯏꯗ꯭ꯔꯣ?
ꯅꯣꯗꯥ ꯑꯇꯣꯞꯄꯗꯤ ꯅꯪ ꯀꯣꯏꯔꯤꯉꯩ
ꯏꯁ ꯀꯅꯥ - ꯀꯅꯥ ꯂꯩꯃꯤꯟꯅꯕ꯭ꯔꯣꯅꯦ ꯌꯥꯝ ꯂꯥꯡꯉꯤꯀꯣ꯫
ꯃꯄꯥꯟꯗꯅꯦ ꯅꯪꯁꯨ ꯃ ꯃꯄꯥꯟꯗ ꯃꯤ ꯏꯁꯩ ꯁꯛꯂꯛꯄꯗꯣ ꯇꯥꯕ꯭ꯔꯣꯕ?
ꯇꯥꯏꯌꯦ ꯌꯥꯝ ꯅꯨꯡꯉꯥꯏ
ꯑꯗꯣ ꯑꯁ
ꯑꯗ ꯅꯪꯒꯤꯁꯦ ꯅꯨꯄꯤ ꯑꯃꯇ
ꯀꯩꯁꯨ ꯍꯥꯏꯗꯦꯗ ꯅꯪꯗꯤ ꯄꯨꯡ ꯀꯌꯥ - ꯀꯌꯥꯗꯣ ꯇꯨꯝꯕ꯭ꯔꯥ?
ꯑꯁ ꯄꯨꯡꯁꯦ ꯇꯥꯏꯃꯤꯡ ꯂꯩꯇꯦꯗ꯫
ꯌꯥꯝ ꯅꯨꯡꯁꯤꯌꯦ ꯍꯥꯏꯕꯅꯤꯗ꯫ ꯌꯥꯝ ꯅꯨꯡꯁꯤꯌꯦ ꯍꯥꯏꯕ꯫
ꯌꯥꯔꯦ ꯏꯕꯥꯅꯤꯗ ꯑꯩꯅ ꯈꯪꯒꯦ ꯍꯪꯒꯗꯧ ꯌꯥꯔꯦ
ꯅꯪꯗꯣ ꯌꯥꯝꯅ ꯅꯨꯡꯁꯤꯌꯦ꯫ ꯅꯨꯡꯁꯤꯌꯦ ꯍꯥꯏꯕꯅꯦ ꯀꯩꯅꯣ ꯅꯪꯁꯨ ꯌꯥꯝ ꯐꯠ ꯇꯦ ꯅꯪꯡꯁꯤ ꯍꯥꯏꯔꯒ ꯌꯥꯔꯦ ꯌꯥꯔꯦ ꯀꯥꯏꯅ ꯊꯃꯣꯏꯁꯦ ꯆꯥꯛꯑꯦꯗ ꯊꯃꯣꯏꯁꯦ
ꯁꯤ ꯇꯨꯝꯕ ꯌꯥꯔꯣꯏꯍꯦ
ꯑꯦ ꯑꯩꯁꯨꯅꯤ ꯗ ꯅꯪꯒꯨꯝꯅ ꯇꯧꯋꯦ꯫ ꯑꯩꯁꯨ ꯅꯪꯒꯨꯝꯅ ꯇꯧꯋꯦ꯫
ꯑꯩꯁꯨ ꯊꯃꯣꯏꯁꯦ ꯌꯥꯝ ꯆꯥꯛꯑꯦ꯫
ꯑꯩ ꯑꯁꯦꯡꯕ ꯍꯥꯏꯕꯅꯦ ꯅꯪ ꯗꯣ ꯑꯩꯒꯤ ꯏꯃꯥꯟꯅꯕ ꯑꯃ ꯂꯩ ꯌꯦ ꯕꯤꯈ꯭ꯔꯕꯅꯦ ꯑꯗꯣ ꯌꯥꯔꯦ
ꯐꯩꯌꯦ ꯐꯩꯌꯦ
ꯇꯥꯕ꯭ꯔꯣ ꯅꯪꯅ ꯁꯤꯟꯕꯗꯣ ꯕꯥꯥꯏ ꯑꯩ ꯂꯣꯏ ꯌꯥ ꯑꯗꯒꯤ ꯑꯩ ꯁꯤꯟꯕꯗꯣ ꯑꯩ ꯂꯣꯏ ꯌꯥꯖꯔꯦ ꯑꯩ ꯈꯨꯗꯥ ꯍꯩꯌꯦꯅꯦ ꯑꯩꯒꯤ ꯏꯃꯥꯟꯅꯕꯅ
ꯀꯅꯥꯒꯤꯅꯣ ꯍꯥꯏꯁꯦ?
ꯑꯣ ꯅꯆꯦ ꯒꯤꯅꯤꯅ
ꯍꯥ ꯑꯣ ꯊꯔꯀꯦ ꯊꯔꯥ
ꯁꯤꯦ ꯏꯗ ꯃꯥ ꯁꯦꯝꯃꯤꯅꯦꯗ
ꯅꯣꯡ ꯅꯣꯡꯃ ꯊꯥꯔꯛꯀꯦ ꯍꯥꯏꯌꯨ ꯃꯉꯣꯟꯗ
ꯅꯧ ꯃꯥ ꯅꯧ ꯃꯥ ꯅꯧ ꯃꯥ ꯁꯣ ꯂꯜꯂ ꯐꯔꯋꯥ
ꯅꯪ
ꯒꯤ ꯅꯣꯡꯃꯥꯗꯨꯗꯤ
ꯍꯧꯖꯤꯛ ꯊꯥꯔꯛꯀꯦ ꯑꯗꯨꯗꯤ ꯏꯁ ꯌꯥꯔꯣꯏꯗ ꯑꯗꯨꯗꯤ ꯀꯔꯤꯅꯣ ꯅꯪꯁꯨ ꯇꯥꯔꯛꯑꯣ ꯀꯥꯏꯅ
ꯅꯅꯥ ꯅꯨꯄꯤꯤ ꯅ ꯩꯅ ꯅ ꯀꯔꯤꯅ ꯑꯗꯨ ꯀꯥꯏꯗꯒꯤ ꯑꯩꯕꯨ ꯑꯩꯕꯨ ꯇꯂꯥꯏ
ꯑꯗꯨꯨ ꯀꯃꯥꯏꯅ ꯀꯥꯏꯕ꯭ꯔꯣꯅꯦ ꯁꯛ ꯈꯪꯗꯕꯅꯤ ꯀꯃꯥꯏꯅ ꯁꯛꯁꯨ ꯎꯅꯗꯦ ꯀꯃꯥꯏꯅ ꯏꯀꯥꯏꯕꯅꯣ ꯃꯣꯏꯗꯤ ꯇꯣꯏꯂꯦꯠ ꯆꯪꯈꯤꯌꯦ ꯑꯩꯅꯦ ꯄꯥꯏꯔꯤꯁꯦ ꯃꯤꯁ ꯅꯨꯄꯥ ꯊꯣꯛꯃꯟꯗ꯭ꯔꯦ
ꯑꯃꯥ ꯑꯃꯥ ꯃꯈ ꯑꯇ ꯊꯥꯗꯕꯗ ꯑꯩ ꯅꯦꯠꯋꯥꯛ ꯃꯥꯡꯒꯗꯧꯔꯦ ꯅꯤꯡꯁꯤꯡ ꯅꯪꯁꯦ
ꯍꯥꯏꯔꯣ ꯑꯩꯗꯤ ꯅꯉꯣꯟꯗ ꯀꯣꯜ ꯇꯧꯋꯤ ꯑꯗꯨꯗꯤ ꯉꯁꯤ ꯐꯣꯔꯝ ꯃꯦꯠꯂꯒ ꯂꯥꯏꯌꯦꯡ ꯉꯁꯤꯗꯤ ꯑꯩ
ꯆꯠꯆꯈ꯭ꯔꯦ
ꯑꯁꯦꯡꯕꯅꯦ ꯍꯧꯖꯤꯛ꯭ꯔꯣ ꯍꯧꯖꯤꯛ꯭ꯔꯣ ꯋꯥꯁꯔꯨꯝ ꯆꯪꯈꯤꯌꯦ ꯄꯥꯁꯔꯣꯨꯝꯅ ꯆꯪꯈꯤꯌꯦ ꯍꯥꯏꯕ
ꯍꯣꯏ ꯍꯣꯏ ꯇꯥꯏꯌꯦ ꯇꯥꯏ ꯌꯥꯔꯦ
ꯑꯦꯔꯤꯔꯤꯅꯣ ꯅꯪ ꯈꯨꯟꯅꯣꯛ ꯇꯣ ꯈꯨꯅꯣꯛꯛꯇ ꯔꯁꯤ ꯌꯥꯝ
ꯀꯔꯤ ꯇꯧꯔꯒꯦ ꯑꯩꯕꯨ
ꯑꯩ ꯏ
ꯑꯁ ꯌꯥꯔꯦ ꯌꯥꯔꯦ ꯐꯪꯁꯨ ꯐꯪꯗꯦꯅ ꯀꯔꯤꯅꯣ ꯅꯪ ꯇꯧꯔꯤ ꯌꯥꯔꯦ ꯋꯥꯊꯤ ꯇꯧꯔꯅꯨ ꯀꯣ
ꯑꯗꯣ ꯅꯪ
ꯀꯩꯅꯣ
ꯎꯝ ꯑꯅꯦ ꯂꯩꯇꯕ꯭ꯔꯣꯕ ꯑꯩꯉꯣꯟꯗ
ꯂꯩꯇ꯭ꯔꯤꯗ ꯂꯣꯏ ꯃꯥꯡꯈ꯭ꯔꯦ
ꯑ ꯄꯥꯃꯨꯕꯤ ꯐꯖꯕꯤ ꯅꯨꯡꯁꯤꯕꯤ
ꯃꯥꯡꯒꯔꯦ
ꯄꯥꯝꯃꯨꯕꯤ ꯐꯖꯕꯤ ꯌꯥꯗꯦ ꯍ
ꯃꯥꯡꯒꯔꯦ
ꯑꯣ
ꯑꯇꯣꯞꯄꯗꯁꯨ ꯀꯣꯜ ꯇꯧꯑꯣ ꯅꯪꯗꯣ ꯀꯣ ꯅꯪꯒꯤ ꯇꯥꯛꯁ ꯂꯣꯏꯅꯤꯡꯉꯥꯏ ꯇꯕ꯭ꯔꯥ
ꯑ ꯍꯣꯏ ꯍꯣꯏ ꯍꯣꯏ
ꯑꯇꯣꯞꯄꯗꯁꯨ ꯇꯧꯋꯣ ꯍꯥꯏꯕ ꯀꯣꯜꯗꯣ ꯍꯌꯦꯡꯁꯨ ꯇꯧꯋꯣ ꯑꯩꯉꯣꯟꯗ ꯋꯥꯔꯤ ꯁꯥꯕꯒꯨꯝꯅ ꯑꯇꯣꯞꯄꯗꯁꯨ ꯇꯧꯋꯣ ꯑꯗꯨ ꯑꯣꯏꯔꯗꯤ ꯅꯪꯒꯤꯇꯥꯛꯁꯨ ꯍꯥ
ꯑꯩꯒꯤ ꯑꯩꯒꯤ ꯇꯥꯛꯁꯤꯗꯤ ꯂꯣꯢ
ꯇꯥꯕ꯭ꯔꯣ
ꯏꯗꯕꯗꯤ ꯎꯍꯟꯅꯤꯡꯅꯦ ꯑꯩꯒꯤ ꯇꯥꯛꯁꯁꯦ
ꯏꯁ ꯅꯪꯁꯤꯗꯤ
ꯁꯔꯤꯉꯅꯤ ꯑꯩꯅ ꯑꯩꯒꯤꯗꯃꯛꯇꯗꯤ ꯋꯥꯔꯤ ꯀꯤꯅꯣꯠ ꯍꯥꯏꯅꯤ ꯑꯍꯗ
ꯎꯝ ꯑꯗꯨ ꯑꯣꯏꯔꯗꯤ ꯐꯥꯏꯕ ꯇꯥꯏ ꯇꯥꯏ ꯇꯥꯗꯕ꯭ꯔꯣ
ꯇꯥꯕ꯭ꯔꯣ ꯍꯥꯏ ꯇꯥꯏ ꯇꯥꯏ
ꯆꯥꯔꯦꯕ ꯑꯩꯗꯤ ꯉꯥꯟꯅ ꯆꯥꯏ
ꯅꯪꯗꯤ
ꯀꯔꯤ ꯁꯥ ꯍꯥꯏꯕ꯭ꯔꯣ
ꯀꯪꯁꯣꯢ ꯅꯠꯇꯦ ꯕꯤꯟꯁ ꯕꯤꯟꯁꯒ ꯀꯥꯡꯉꯧꯒ ꯆꯥꯏ
ꯀꯅꯥ ꯊꯣꯡꯒ꯭ꯔꯦ ꯊꯣꯡꯒ꯭ꯔꯣ ꯅꯪꯅ ꯊꯣꯡꯕ꯭ꯔꯣ
ꯑꯩꯅ ꯅꯠꯇꯦ ꯏꯆꯦꯅ ꯊꯣꯡꯕꯅꯦ
ꯃꯉꯣꯟꯗ ꯀꯩꯗꯧꯔꯒꯦ
ꯑꯩ
ꯑꯩ ꯀꯣꯜ ꯇꯧꯕꯗꯨꯗ ꯅꯪꯗ꯭ꯔꯦꯕ